ꯍꯜꯂꯣ ꯃꯔꯨꯞ ꯀꯝꯗꯧꯔꯤꯒꯦ ꯍꯧꯖꯤꯛꯀꯥꯟꯁꯤꯕꯨ
ꯅꯨꯡꯉꯥꯏꯔꯦ ꯍꯥꯏꯇꯥꯔꯦ ꯃꯔꯨꯞ
ꯉꯁꯤꯗꯤ ꯃꯔꯨꯞꯀ ꯋꯥꯔꯤ ꯑꯃ ꯁꯥꯁꯦ ꯍꯥꯏꯗꯨꯅ
ꯌꯥꯏꯌꯦ ꯌꯥꯏꯌꯦ
ꯁꯥꯗꯧꯔꯤꯕ ꯋꯥꯔꯤꯁꯤ ꯃꯇꯥꯡꯁꯤ ꯁꯦ ꯑꯩꯈꯣꯏ ꯂꯥꯏꯅꯤꯡ ꯂꯥꯏꯁꯣꯟ ꯍꯥꯏꯕ ꯍꯤꯔꯝꯁꯦ
ꯎꯝ ꯌꯥꯏ ꯌꯥꯏ ꯃꯔꯨꯞ ꯃꯔꯨꯞ ꯍꯦꯛꯇ ꯍꯧꯕꯤꯔꯛꯑꯣ ꯀꯔꯤ ꯃꯇꯥꯡꯗꯒꯤ ꯍꯧꯁꯦ ꯍꯥꯏꯕꯅꯣ ꯃꯔꯨꯞ
ꯑꯩꯈꯣꯏ ꯂꯥꯏꯅꯤꯡ ꯂꯥꯏꯁꯣꯟ ꯍꯥꯏꯕꯁꯤ ꯂꯤꯁꯥꯡꯁꯤꯠꯅ ꯃꯇꯝ ꯃꯤꯑꯣꯏꯕꯒ ꯇꯠꯅ ꯃꯊꯥꯅꯕ ꯑꯗꯨꯒꯨꯝꯂꯕ ꯃꯤꯑꯣꯏꯕꯒꯤ ꯄꯨꯟꯁꯤꯗ ꯂꯩꯔꯛꯂꯕ ꯑꯃꯅꯤ ꯍꯥꯏꯅ ꯊꯝꯖꯒꯦ
ꯃꯥꯅꯦ ꯃꯥꯅꯦ ꯃꯔꯨꯞ ꯑꯩꯈꯣꯏꯒꯤ ꯉꯜꯂꯤꯉꯩ ꯃꯇꯝꯗꯒꯤ ꯍꯧꯅ ꯃꯩꯍꯧꯔꯣꯜꯗꯒꯤ ꯍꯧꯅ ꯃꯤꯑꯣꯏꯕ ꯈꯨꯟꯅꯥꯏꯒꯤ ꯃꯔꯛꯁꯤꯗ ꯂꯥꯏꯅꯤꯡ ꯂꯥꯏꯁꯣꯟꯒ ꯃꯔꯤ ꯂꯩꯅꯅ ꯊꯥꯖꯅꯕ ꯍꯥꯏꯕꯁꯤꯒ ꯃꯔꯤ ꯂꯩꯅꯅ ꯍꯥꯏꯅ ꯊꯕꯛ ꯊꯧꯔꯝ ꯀꯌꯥ ꯑꯃ ꯄꯥꯡꯊꯣꯛꯇꯨꯅ ꯃꯁꯤ ꯑꯩꯈꯣꯏꯒꯤ ꯑꯩꯈꯣꯏꯒꯤ ꯃꯇꯝ ꯍꯥꯏꯕ ꯇꯥꯔꯦ ꯆꯥꯔꯣꯜ ꯁꯨꯔꯣꯜ ꯀꯌꯥ ꯍꯧꯔꯗꯨꯅ ꯑꯩꯈꯣꯏ ꯃꯇꯝ ꯑꯁꯤꯐꯥꯎꯗ ꯆꯍꯤ ꯂꯤꯁꯤꯡ ꯀꯌꯥ ꯑꯗꯨꯝ ꯂꯣꯏꯅꯗꯨꯅ ꯂꯥꯏꯅꯤꯡ ꯂꯥꯏꯁꯣꯟ ꯍꯥꯏꯕꯁꯦ ꯃꯤꯑꯣꯏꯕ ꯈꯨꯟꯅꯥꯏꯅ ꯆꯠꯅꯔꯒ ꯂꯥꯛꯂꯕ ꯑꯃꯅꯤ ꯆꯨꯝꯃꯤ ꯃꯔꯨꯞ
ꯂꯥꯏꯅꯤꯡ ꯂꯥꯏꯁꯣꯟꯒꯤ ꯈ꯭ꯋꯥꯏꯗꯒꯤ ꯃꯔꯨꯑꯣꯏꯕ ꯃꯍꯥꯛꯀꯤ ꯁꯤꯗꯤ ꯑꯩꯈꯣꯏ ꯃꯤꯑꯣꯏꯕꯗ ꯃꯁꯤꯅ ꯑꯩꯈꯣꯏ ꯄꯨꯟꯁꯤꯒꯤ ꯃꯔꯝꯗ ꯑꯗꯨꯒ ꯄꯨꯟꯁꯤꯒꯤ ꯑꯩꯈꯣꯏꯒꯤ ꯆꯠꯀꯗꯧꯔꯤꯕ ꯄꯨꯟꯁꯤꯗ ꯃꯈꯣꯏꯅ ꯂꯝꯖꯤꯡ ꯂꯝꯇꯥꯛ ꯄꯤꯕ ꯑꯐꯕ ꯐꯠꯇꯕ ꯀꯌꯥ ꯑꯃꯁꯁꯨ ꯂꯥꯏꯅꯤꯡ ꯂꯥꯏꯁꯣꯟꯒꯤ ꯃꯔꯨꯑꯣꯏꯕ ꯁꯔꯨꯛ ꯑꯃꯅꯤ ꯍꯥꯏꯅ ꯊꯝꯖꯒꯦ ꯃꯁꯤ ꯑꯩꯈꯣꯏꯅ ꯑꯍꯧꯕ ꯌꯥꯝꯅ ꯀꯨꯏꯔꯕ ꯃꯇꯝꯗꯒꯤ ꯍꯧꯅ ꯑꯩꯈꯣꯏꯒꯤ ꯂꯥꯏꯅꯤꯡ ꯂꯥꯏꯁꯣꯟ ꯑꯁꯤꯅ ꯃꯤꯑꯣꯏꯕꯒꯤ ꯍꯧꯅ ꯂꯤꯆꯠ ꯍꯧꯅ ꯂꯣꯟꯆꯠ ꯀꯌꯥꯕꯨ ꯁꯦꯝꯒꯠꯂꯛꯂꯤꯕ ꯑꯃꯁꯨꯡ ꯃꯔꯛꯇ ꯅꯨꯡꯁꯤ ꯆꯥꯟꯅꯅ ꯂꯩꯍꯟꯕꯗ ꯑꯃꯁꯨꯡ ꯑꯩꯈꯣꯏꯒꯤ ꯈꯣꯔꯤꯔꯣꯜ ꯂꯥꯏꯔꯤꯛ ꯅꯠꯇ꯭ꯔꯒ ꯋꯥꯔꯤꯅꯆꯤꯡꯕ ꯀꯌꯥ ꯑꯃ ꯁꯦꯝꯒꯠꯂꯛꯂꯤꯕ ꯑꯁꯤꯁꯨ ꯃꯁꯤ ꯂꯥꯏꯅꯤꯡ ꯂꯥꯏꯁꯣꯟꯒꯤ ꯃꯍꯥꯛꯀꯤ ꯁꯔꯨꯛ ꯑꯃꯅꯤ ꯍꯥꯏꯅꯁꯨ ꯊꯝꯖꯒꯦ
ꯃꯥꯅꯦ ꯃꯥꯅꯦ ꯃꯔꯨꯞ ꯍꯣꯏ ꯑꯩꯈꯣꯏꯒꯤ ꯂꯥꯏꯅꯤꯡ ꯂꯥꯏꯁꯣꯁꯤꯅ ꯉꯁꯥꯏ ꯃꯔꯨꯞꯅ ꯍꯥꯏꯈꯤꯕꯗ ꯄꯟꯈꯤꯕꯗꯣ ꯌꯥꯝꯅ ꯑꯣꯏꯗ ꯃꯤꯑꯣꯏꯕꯗ ꯀꯩꯗꯧꯔꯕ ꯄꯨꯛꯅꯤꯡ ꯋꯥꯈꯜ ꯂꯧꯁꯤꯡ ꯑꯗꯨꯒ ꯈꯧꯅꯥ ꯍꯥꯞꯄ ꯍꯤꯡꯕꯒꯤ ꯑꯔꯊ ꯊꯣꯛꯍꯟꯕ ꯍꯥꯏꯁꯗꯤ ꯂꯥꯏꯅꯤꯡ ꯂꯥꯏꯁꯣꯟꯗꯨꯗ ꯑꯩꯈꯣꯏꯅ ꯊꯥꯖꯕ ꯑꯃꯒ ꯂꯣꯏꯅꯅ ꯄꯨꯛꯅꯤꯡꯗ ꯆꯦꯠꯅ ꯅꯤꯡꯖꯗꯨꯅ ꯃꯥ ꯃꯥꯒꯤ ꯊꯥꯖꯅꯕꯁꯦ ꯇꯣꯉꯥꯟ ꯇꯣꯉꯜꯂꯤ ꯑꯗꯨꯒ ꯃꯥꯒꯤ ꯊꯥꯖꯕ ꯊ ꯑꯩꯅ ꯃꯍꯥꯛꯀꯤ ꯃꯤꯑꯣꯏꯕ ꯖꯥꯇꯤꯁꯤꯡꯒꯤ ꯃꯔꯛꯇ ꯊꯥꯖꯅꯕ ꯇꯣꯉꯥꯜꯂꯕꯁꯨ ꯊꯃꯣꯏꯗ ꯊꯥꯖꯕ ꯑꯉꯥꯡ ꯊꯝꯗꯨꯅ ꯍꯤꯡꯕꯒꯤ ꯂꯝꯕꯤ ꯂꯥꯏꯅꯤꯡ ꯂꯥꯏꯁꯣꯟ ꯂꯥꯏꯅꯤꯡ ꯂꯥꯏꯁꯣꯟꯁꯤꯗ ꯆꯪꯗꯨꯅ ꯍꯤꯡꯕꯒꯤ ꯂꯝꯕꯤ ꯊꯤꯕꯁꯨ ꯃꯌꯥꯝ ꯑꯃ ꯌꯥꯎꯋ ꯄꯨꯛꯅꯤꯡ ꯍꯛꯆꯥꯡ ꯋꯥꯈꯜ ꯁꯥꯟꯇꯤ ꯐꯪꯍꯟꯕ ꯂꯅꯁꯣꯟꯅ ꯃꯔꯝ ꯑꯣꯏꯔꯒ ꯁꯒꯨꯝꯕ ꯀꯌꯥ ꯑꯃ ꯌꯥꯎꯣꯏ
ꯂꯥꯏꯅꯤꯡ ꯂꯥꯏꯁꯣꯟꯒꯤ ꯃꯈꯩ ꯑꯗꯨꯕꯨ ꯃꯗꯨ ꯂꯥꯛꯇ꯭ꯔꯤꯉꯩ ꯃꯃꯥꯡꯗ ꯂꯥꯏꯅꯤꯡ ꯂꯥꯏꯁꯣꯟ ꯑꯁꯤꯅ ꯑꯩꯈꯣꯏ ꯑꯩꯣꯏꯠꯄꯗ ꯌꯥꯝꯅ ꯆꯥꯎꯅ ꯃꯇꯦꯡ ꯄꯥꯡ ꯄꯥꯡꯒ ꯄꯨꯟꯁꯤꯟꯅꯕ ꯑꯃꯁꯨꯡ ꯃꯈꯣꯏꯒꯤ ꯊꯥꯖꯅꯕꯤ ꯀꯌꯥ ꯑꯗꯨꯅ ꯃꯤꯁꯤꯡꯕꯨ ꯄꯨꯟꯁꯤꯟꯅꯍꯜꯂꯤ ꯑꯗꯨꯒ ꯑꯩꯈꯣꯏꯁꯤ ꯃꯁꯤꯒꯤ ꯀꯥꯡꯂꯨꯞꯁꯤꯗ ꯌꯥꯎꯕꯅꯤ ꯅꯠꯇ꯭ꯔꯒ ꯃꯁꯤ ꯑꯩꯈꯣꯏꯗꯤ ꯑꯩꯈꯣꯏꯅ ꯃꯁꯤ ꯋꯥꯈꯜ ꯃꯥꯟꯅꯩ ꯍꯥꯏꯖꯔꯤ ꯀꯌꯥꯕꯨ ꯑꯗꯨꯒ ꯂꯥꯏꯅꯤꯡ ꯂꯥꯏꯁꯣꯟꯅ ꯃꯔꯝ ꯑꯣꯏꯗꯨꯅ ꯑꯩꯈꯣꯏꯒꯤ ꯃꯗꯨꯕꯨ ꯏꯔꯥꯠ ꯊꯧꯅꯤ ꯇꯧꯁꯤꯡꯗ ꯃꯌꯥꯝꯕꯨ ꯄꯨꯜꯍꯜꯂꯤ ꯑꯗꯨꯒ ꯃꯌꯥꯝꯒꯤ ꯋꯥꯈꯜꯂꯣꯟꯁꯤꯡ ꯑꯃꯒ ꯑꯃꯒ ꯁ ꯑꯩꯈꯣꯏ ꯌꯥꯅꯗꯨꯅ ꯑꯁꯤ ꯂꯩꯃꯤꯟꯅꯩ ꯑꯗꯨ ꯑꯗꯨꯒ ꯌꯥꯝꯅ ꯃꯔꯨ ꯑꯣꯏꯕ ꯍꯥꯏ ꯇꯥꯔꯒꯗꯤ ꯂꯥꯏꯅꯤꯡ ꯂꯥꯏꯁꯣꯟꯒꯤ ꯑꯩꯈꯣꯏꯅ ꯃꯤ ꯑꯃꯈꯛꯀꯤꯅ ꯅꯠꯇꯕ ꯂꯩꯕꯇ ꯑꯗꯒꯤ ꯋꯥꯈꯜ ꯃꯥꯟꯅꯕꯗꯨꯅ ꯃꯔꯝ ꯑꯣꯏꯔꯒ ꯂꯥꯏꯅꯤꯡ ꯂꯥꯏꯁꯣꯟꯒꯤ ꯑꯩꯅꯁꯨ ꯍꯥꯏꯖꯈꯤꯕ ꯀꯌꯥ ꯑꯃ ꯁꯥꯔꯦ ꯅꯠꯇ꯭ꯔꯒ ꯃꯗꯨꯒꯤ ꯂꯥꯏꯅꯤꯡ ꯂꯥꯏꯁꯣꯟꯗꯨꯒꯤ ꯃꯈꯥ ꯄꯣꯟꯕ ꯆꯠꯅꯕꯤ ꯑꯗꯒꯤ ꯇꯧꯕ ꯃꯌꯥꯝꯒ ꯇꯥꯟꯅꯗꯨꯅ ꯌꯦꯡꯅꯗꯨꯅ ꯀꯌꯥ ꯑꯃ ꯇꯧꯃꯤꯟꯅꯩ ꯃꯁꯤ ꯁꯤꯁꯨ ꯑꯃꯅꯤ
ꯃꯥꯅ ꯃꯥꯅ ꯆꯨꯝꯃꯤ ꯃꯔꯨꯞꯅꯤꯡ ꯂꯥꯏꯅꯤꯡ ꯂꯥꯏꯁꯣꯟꯅ ꯃꯔꯝ ꯑꯣꯏꯔꯒ ꯑꯩꯈꯣꯏꯗ ꯑꯄꯨꯟꯕꯒꯤ ꯁꯛꯇꯝ ꯁꯥꯒꯠꯍꯟꯕ ꯀꯣ ꯑꯩꯈꯣꯏ ꯃꯤꯑꯣꯏꯕ ꯃꯔꯛꯇ ꯑꯗꯨꯝ ꯑꯩꯈꯣꯏꯅ ꯎꯔꯒꯅꯤ ꯑꯩꯈꯣꯏꯒꯤ ꯈꯨꯗꯝ ꯑꯣꯏꯅ ꯍꯥꯏꯔꯕꯗ ꯑꯩꯈꯣꯏꯒꯤ ꯏꯁꯇꯦꯠ ꯑꯁꯤ ꯑꯁꯤꯗ ꯀꯔꯤ ꯍꯥꯏꯇꯥꯔꯦ ꯑꯩꯈꯣꯏꯒꯤ ꯂꯝꯗꯝ ꯑꯁꯤꯗ ꯈꯨꯟꯗꯥꯔꯤꯕ ꯃꯅꯤꯄꯨꯔ ꯂꯝꯗꯝ ꯑꯁꯤꯗ ꯈꯨꯟꯗꯥꯔꯤꯕ ꯇꯣꯉꯥꯟ ꯇꯣꯉꯥꯟꯕ ꯀꯥꯡꯂꯨꯞ ꯐꯨꯔꯨꯞꯁꯤꯡꯒꯤ ꯃꯔꯛꯇ ꯂꯥꯏꯅꯤꯡ ꯂꯥꯏꯁꯣꯟ ꯈꯦꯠꯅꯩ ꯈꯦꯠꯅꯔꯤꯕ ꯂꯥꯏꯅꯤꯡ ꯂꯥꯏꯁꯣꯟꯗꯨꯒꯤ ꯃꯈꯣꯏꯒꯤ ꯅꯨꯃꯤꯠ ꯇꯣꯉꯥꯟ ꯇꯣꯉꯥꯟꯅ ꯂꯥꯏ ꯈꯨꯔꯨꯝꯕꯒꯤ ꯄꯨꯟꯅ ꯄꯨꯟꯅ ꯇꯣꯟꯕꯒꯤ ꯅꯨꯃꯤꯠ ꯂꯩꯖꯩ ꯈꯨꯗꯝ ꯑꯣꯏꯅ ꯑꯩꯈꯣꯏꯒꯤ ꯈ꯭ꯔꯤꯁꯇꯦꯟ ꯆꯠꯄ ꯈ꯭ꯔꯤꯁꯇꯦꯟ ꯂꯥꯏꯅꯤꯡ ꯆꯠꯄ ꯏꯆꯤꯟꯜ ꯏꯅꯥꯎꯁꯤꯡꯒꯤ ꯃꯈꯣꯏꯒꯤ ꯑꯣꯏꯅꯗꯤ ꯅꯣꯡꯃꯥꯏꯖꯤꯡ ꯅꯨꯃꯤꯠ ꯑꯁꯤ ꯃꯈꯣꯏ ꯆꯔꯆꯇ ꯆꯠꯇꯨꯅ ꯄꯨꯟꯗꯨꯅ ꯏꯁꯣꯔꯗ ꯍꯥꯏꯗꯤ ꯈꯨꯔꯨꯝꯕ ꯑꯗꯨ ꯄꯨꯟꯅ ꯄ꯭ꯔꯊꯅꯥ ꯇꯧꯃꯤꯟꯅꯕ ꯑꯗꯨꯃꯥꯏꯅ ꯇꯧꯋꯤ ꯑꯗꯨꯒ ꯏꯔꯥꯏ ꯅꯨꯃꯤꯠꯇꯅ ꯑꯩꯈꯣꯏꯒꯤ ꯃꯩꯇꯩ ꯄꯥꯉꯜ ꯏꯆꯤꯜ ꯏꯅꯥꯎꯁꯤꯡꯅ ꯃꯁꯖꯤꯠꯇ ꯆꯠꯇꯨꯅ ꯄꯨꯜꯂꯤ ꯑꯣ ꯏꯆꯤꯟ ꯏꯅꯥꯎꯗꯤ ꯑꯩꯈꯣꯏꯒꯤ ꯃꯔꯨꯞꯇꯤ ꯃꯔꯨꯞꯇꯤ ꯀꯔꯝꯕ ꯀꯔꯝꯕ ꯂꯥꯏꯅꯤꯡ ꯂꯥꯏꯁꯣꯟ ꯆꯠꯄ ꯃꯤ ꯑꯣꯏꯕꯅꯣ ꯍꯥꯏꯗꯤ ꯀꯔꯝꯕ ꯂꯥꯏꯅꯤꯡ ꯇꯨꯡꯉꯟꯕꯒꯦ ꯑꯗꯨ ꯑꯩꯉꯣꯟꯗ ꯑꯝꯇ ꯇꯥꯛꯄꯤꯌꯨ ꯃꯔꯨꯞ
ꯇꯁꯦꯡꯕꯒꯤꯗꯤ ꯃꯃꯥꯡꯉꯩꯗꯒꯤ ꯑꯩꯈꯣꯏꯒꯤ ꯋꯥꯔꯤ ꯍꯤꯟꯗꯨ ꯗꯙꯔꯃ ꯑꯣꯏꯅ ꯊꯝꯃꯝꯕꯅꯤ ꯇꯁꯦꯡꯅ ꯑꯩꯈꯣꯏꯒꯤ ꯍꯧꯈꯤꯕ ꯋꯥꯔꯤꯁꯤꯡꯗ ꯁꯥꯟꯠ ꯁꯀꯣꯁꯥꯏꯈꯤꯕꯒꯤ ꯃꯇꯥꯡ ꯃꯔꯨꯞꯁꯨ ꯈꯪꯕꯤꯔꯝꯂꯒꯅꯤ ꯑꯗꯨꯕꯨ ꯇꯁꯦꯡꯅꯃꯛ ꯑꯩꯈꯣꯏꯅ ꯂꯥꯠꯆꯔꯤꯕ ꯏꯁꯣꯔꯁꯤꯗꯤ
ꯑꯣ ꯑꯣ ꯑꯩ ꯒ꯭ꯌꯥꯟ ꯇꯥꯔꯦ ꯃꯔꯨꯞ ꯍꯣꯏ ꯑꯩꯈꯣꯏ ꯃꯇꯝ ꯑꯃꯗ ꯃꯔꯨꯞꯅ ꯍꯧꯖꯤꯛ ꯄꯤꯕꯤꯈꯤꯕ ꯁꯥꯟꯅꯤꯇꯥꯁ ꯀꯣꯏꯁꯥ ꯂꯥꯛꯇꯨꯅ ꯍꯤꯟꯗꯨ ꯂꯥꯏꯅꯤꯡ ꯃꯣꯏꯒꯤ ꯕꯩꯁꯅꯕꯤꯖꯝ ꯂꯥꯏꯅꯤꯡ ꯑꯗꯨꯒꯨꯝꯕ ꯁꯟꯗꯣꯛꯑꯟꯕꯒꯤ ꯋꯥꯔꯤ ꯑꯩꯈꯣꯏꯅ ꯇꯥꯖꯔꯦ ꯃꯗꯨ ꯍꯧꯖꯤꯛ ꯑꯩꯈꯣꯏꯁꯦ ꯇꯁꯦꯡꯕꯒꯤ ꯌꯦꯡ ꯑꯩꯁꯨ ꯃꯩꯇꯩꯅꯤ ꯁꯅꯥꯃꯍꯤ ꯂꯥꯏꯅꯤꯡꯗ ꯑꯩꯁꯨ ꯁꯅꯥꯃꯍꯤ ꯂꯥꯏꯅꯤꯡ ꯆꯠꯆꯩ ꯑꯗꯨꯕꯨ ꯑꯩ ꯄꯤꯛꯂꯤꯉꯩ ꯃꯇꯝꯗꯗꯤ ꯑꯩꯒꯤ ꯑꯣꯏꯅꯗꯤ ꯃꯔꯨꯞ ꯑꯩꯁꯦ ꯂꯥꯏ ꯑꯃꯈꯛꯇꯪ ꯍꯥꯏꯕꯗꯤ ꯏꯁꯣꯔ ꯑꯃꯈꯛꯇꯗ ꯅꯤꯡꯉꯝꯗꯦ ꯏꯁꯣꯔꯁꯦ ꯑꯩ ꯆꯔꯁꯁꯨ ꯀꯥꯔꯝꯃꯤ ꯑꯗꯒꯤ ꯁꯥꯏ ꯕꯕꯥꯁꯨ ꯅꯤꯡꯉꯝꯃꯤ ꯁꯅꯥꯃꯔꯤꯁꯨ ꯈꯨꯔꯨꯝꯃꯝꯃꯤ ꯃꯇꯝ ꯑꯃꯗꯗꯤ ꯑꯗꯨ ꯑꯩꯁꯦ ꯃꯇꯝꯒꯤ ꯃꯇꯨꯡ ꯏ ꯃꯇꯨꯡꯏꯟꯅ ꯑꯩꯁꯨ ꯀꯃꯥꯏꯅ ꯑꯣꯜꯂꯛꯈꯤꯕꯅꯣ ꯈꯪꯗꯦ ꯍꯧꯖꯤꯛꯇꯤ ꯑꯩꯒꯤ ꯏꯁꯣꯔꯁꯦ ꯁꯅꯥꯃꯍꯤꯅꯤ ꯍꯥꯏꯅ ꯈꯟꯖꯔꯒ ꯊꯃꯣꯏꯗ ꯄꯨꯛꯅꯤꯡꯗ ꯆꯦꯠꯅ ꯁꯅꯥꯃꯍꯤ ꯂꯆꯔ ꯍꯧꯖꯤꯛꯇꯤ
ꯇꯁꯦꯡꯕꯃꯛꯀꯤꯗꯤ ꯑꯩꯈꯣꯏꯅ ꯏꯁꯣꯔ ꯑꯁꯤ ꯑꯃꯈꯛ ꯂꯩ ꯍꯥꯏꯕ ꯁꯤꯃ ꯃꯌꯥꯝ ꯍꯥꯏꯕ ꯅꯠꯇꯦ ꯃꯌꯥꯝ ꯍꯥꯏꯕꯗꯤ ꯃꯥ ꯃꯥꯒꯤ ꯋꯥꯈꯜꯂꯣꯟꯒꯤꯒꯤ ꯃꯇꯨꯡꯏꯟꯅꯁꯨ ꯇꯣꯉꯥꯟ ꯇꯣꯉ ꯃꯥꯜꯂꯤ ꯅꯤꯡ ꯕꯗꯤ ꯏꯁꯣꯔꯁꯨ ꯑꯩꯈꯣꯏꯅ ꯑꯩꯈꯣꯏꯅ ꯊꯥꯖꯕꯤ ꯅꯠꯇ꯭ꯔꯒ ꯑꯩꯈꯣꯏꯅ ꯏꯁ ꯊꯝꯂꯤꯕ ꯑꯁꯤꯗꯤ ꯑꯃꯇꯪꯅꯤ ꯍꯥꯏꯅ ꯊꯝꯖꯒꯦ ꯍꯥꯏꯕꯗꯤ ꯑꯣꯏꯔꯕꯁꯨ ꯑꯩꯈꯣꯏ ꯄꯨꯝꯅꯃꯛ ꯃꯁꯤꯒꯤ ꯑꯆꯨꯝꯕ ꯑꯃꯁꯨꯡ ꯑꯐꯕ ꯊꯕꯛꯁꯤꯡ ꯑꯃ ꯍꯥꯏ ꯑꯩꯈꯣꯏꯕꯨ ꯂꯩꯃꯤꯟꯅꯕ ꯁꯦꯝꯗꯣꯛ ꯁꯦꯝꯖꯤꯟ ꯇꯧꯕ ꯑꯃꯗꯤ ꯐꯨꯡ ꯂꯝꯣꯟꯆꯠ ꯀꯌꯥ ꯇꯝꯐꯝ ꯑꯣꯏ ꯍꯥꯏꯕ ꯍꯥꯏꯕ ꯇꯥꯔꯦ
ꯃꯥꯅꯦ ꯃꯥꯅꯦ ꯃꯔꯨꯞ ꯑꯩꯈꯣꯏꯒꯤ ꯋꯥꯈꯜꯁꯦ ꯏꯁꯣꯔ ꯑꯩꯈꯣꯏꯅ ꯑꯃꯕꯨ ꯑꯣꯏꯔꯣ ꯑꯃꯕꯨ ꯑꯣꯏꯔꯣ ꯑꯩꯈꯣꯏꯒꯤ ꯃꯤꯑꯣꯏꯕ ꯐꯨꯔꯨꯞ ꯀꯥꯡꯂꯨꯞ ꯖꯥꯇꯤ ꯃꯔꯛꯇ ꯈꯦꯠꯅꯔꯤꯕꯁꯤꯡꯁꯦ ꯏꯁꯣꯔꯗꯤ ꯑꯃꯈꯛꯇꯅꯤ ꯍꯥꯏꯕ ꯋꯥꯈꯜꯁꯦ ꯃꯤꯑꯣꯏꯕ ꯄꯨꯝꯅꯃꯛꯇ ꯆꯦꯟꯕ ꯇꯥꯔꯒꯗꯤ ꯑꯩꯈꯣꯏ ꯈꯠꯅ ꯆꯩꯅꯕ ꯅꯨꯡꯉꯥꯏꯅꯗꯕ ꯌꯦꯡꯊꯤꯅꯕ ꯃꯁꯤ ꯑꯃꯠꯇ ꯂꯩꯔꯣꯏ ꯍꯧꯖꯤꯛ ꯃꯔꯨꯞꯅ ꯍꯥꯏꯔꯤꯗ ꯌꯥꯝ ꯐꯖꯕ ꯋꯥꯈꯜꯂꯣꯟꯅꯤ ꯏꯁꯣꯔꯁꯦ ꯃꯈꯣꯏꯅ ꯅꯤꯡꯕꯁꯨ ꯑꯃꯅ ꯅꯤꯡꯉꯕꯁꯨ ꯑꯩꯅ ꯅꯤꯡꯉꯕꯁꯨ ꯑꯃꯠꯇꯅꯤ ꯍꯥꯏꯕ ꯋꯥꯈꯜꯁꯤ ꯃꯤꯑꯣꯏꯕ ꯈꯨꯗꯤꯡꯃꯛꯇ ꯆꯦꯜꯂꯒꯗꯤ ꯉꯁꯤ ꯉꯁꯤ ꯉꯁꯤꯃꯛ ꯑꯩꯈꯣꯏꯒꯤ ꯂꯝꯗꯝꯁꯤꯗ ꯊꯣꯛꯂꯤꯕ ꯀꯥꯡꯂꯨꯞ ꯐꯨꯔꯨꯞꯀꯤ ꯃꯔꯛꯇ ꯈꯠꯅꯔꯤꯕ ꯃꯁꯤꯁꯨ ꯐꯔꯝꯒꯅꯤ ꯍꯥꯏꯅ ꯂꯩꯔꯝꯃꯣꯏ ꯍꯥꯏꯅ ꯑꯩ ꯈꯟꯖꯩ ꯎꯝ ꯃꯔꯨꯞ ꯀꯔꯤ ꯍꯥꯏꯕꯤꯅꯤꯡꯉꯤ ꯁꯤ ꯃꯇꯥꯡꯗ
ꯃꯅꯤ ꯆꯨꯝꯕ ꯑꯗꯨ
ꯋꯥꯔꯤꯁꯦ ꯌꯥꯝꯅ ꯀꯨꯏꯅꯗꯤ ꯁꯥꯟꯅꯕ ꯌꯥꯕꯅꯦ ꯑꯗꯨꯕꯨ ꯉꯁꯤꯒꯤ ꯑꯣꯏꯅꯗꯤ ꯃꯇꯥꯡ ꯁ꯭ꯋꯥꯏꯗ ꯂꯣꯏꯁꯟ ꯂꯁꯤ
ꯑꯣ ꯍꯣꯏ ꯍꯣꯏ ꯐꯔꯦ ꯐꯔꯦ ꯀꯥꯏꯅꯔꯁꯤ
ꯑꯣ ꯃꯇꯥꯡ ꯎꯝ